ꯇꯥꯏꯌꯦ ꯀꯩꯗꯧꯔꯤꯒꯦ ꯍꯧꯖꯤꯛꯅ
ꯎꯝ ꯍꯦꯞꯒ ꯂꯩ ꯏꯔꯤꯗ
ꯀꯩ ꯌꯦꯟꯁꯥꯡ ꯆꯥꯔꯒꯦ
ꯆꯥꯇ꯭ꯔꯤꯌꯦ
ꯀꯩꯒꯤꯅꯣꯁꯨ ꯌꯥꯝ ꯊꯦꯡꯉꯤꯗꯨꯨꯝꯕ ꯍꯧꯒꯠꯇꯕꯩꯔꯣ
ꯍꯣꯏ ꯕꯣ ꯊꯦꯡꯅ ꯇꯨꯝꯕꯩꯗꯣ ꯍꯧꯒꯠꯄ ꯉꯝꯗꯕ
ꯎꯝ ꯅꯪꯁꯨ ꯀꯔꯤ ꯐꯦꯟꯁꯅꯣ ꯂꯧꯗꯣꯛꯔꯝꯒ ꯁꯤꯔꯣ
ꯍꯥ
ꯔꯣꯂꯗꯣ ꯔꯣꯃꯦꯁꯤꯔꯣ ꯒꯣꯦꯟꯖꯣ
ꯑꯦ ꯔꯣꯅꯦꯜꯗꯣꯅꯤ ꯔꯅꯦꯜꯗꯣ ꯔꯅꯦꯜꯗꯣ ꯑꯥ
ꯑꯩꯏ ꯄꯩꯔꯅꯗꯣ
ꯁꯅ ꯇꯣꯉꯅꯤꯅ
ꯎꯝ ꯔꯅꯞꯗꯒꯤ ꯅꯨꯃꯤꯠꯠꯇ ꯍꯥꯏꯌꯦꯡꯉꯦ
ꯍꯌꯦꯡ ꯎꯝ ꯅꯠꯇꯦ ꯍꯌꯦꯡ ꯅꯠꯇꯦ ꯃꯥ ꯁꯅꯗꯣꯏꯁꯦ
ꯗꯦꯠ ꯊ꯭ꯔꯤꯖꯨ ꯀꯩꯅꯣꯗ ꯀꯔꯝꯕ ꯅꯨꯃꯤꯠ ꯇꯥꯒꯦꯗꯪꯅꯣ
ꯀꯤꯁ ꯗꯗꯠ
ꯎꯝ
ꯌꯦꯡꯗꯣꯏꯔꯣ ꯑꯗꯨ ꯅꯨꯃꯤꯠꯇꯨꯗꯤ
ꯌꯦꯡꯗꯧ ꯃꯥꯂꯦ
ꯑꯩꯆ ꯑꯗꯨ ꯍꯌꯦꯡꯒꯤꯗꯨꯗꯤ ꯕ꯭ꯔꯥꯖꯤꯜ ꯀꯟꯅꯣꯒ ꯍꯌꯦꯡꯒꯤꯗꯨꯗꯤ
ꯈꯪꯗꯅꯦ
ꯌꯦꯡꯉꯣꯏꯗ꯭ꯔꯣ ꯅꯩꯃꯔ ꯁꯅꯥ ꯑꯅꯤꯅꯦ
ꯋꯥꯏꯕꯕꯨ ꯌꯦꯡꯕꯗ
ꯎꯝ ꯅꯃꯔ ꯅꯦꯃꯔꯗꯣ ꯄꯥꯝꯗꯕ꯭ꯔꯣ ꯅꯪ
ꯄꯥꯕꯨꯗꯤ ꯄꯥꯝꯃꯤꯅ ꯍꯥꯏꯗꯤ ꯑꯁ ꯈꯪꯗꯦꯅ ꯑꯗꯨꯝ ꯔꯣꯅꯥꯜꯗꯣ ꯑꯣꯏꯅ ꯍꯦꯟꯅ ꯄꯥꯝꯕꯗꯣ
ꯎꯝ ꯅ ꯃꯥꯒꯤ ꯐꯣꯟ ꯅꯝꯕꯔ ꯄꯤꯌꯨꯔꯣ
ꯂꯩꯕ꯭ꯔꯣ
ꯂꯩꯌꯦ ꯀꯔꯤꯝꯇꯪ ꯊꯣꯡꯈ꯭ꯔꯒꯦ ꯅꯪꯗꯤ
ꯎꯝ ꯍꯋꯥꯏ
ꯍꯋꯥꯏ
ꯎꯝ
ꯍꯥꯎꯅꯤꯅꯦ ꯍꯋꯥꯏ ꯈꯛꯇ ꯑꯂꯨꯒꯨꯝꯕ ꯌꯥꯎꯗꯕ꯭ꯔꯣ
ꯍꯋꯥꯏ ꯈꯛꯇꯅꯦ
ꯉꯥꯎꯒꯨꯝꯕꯗꯤ ꯉꯥꯎꯗꯕ꯭ꯔꯣ
ꯌꯦꯔꯨꯝ
ꯌꯦꯔꯨꯝ ꯌꯦꯔꯨꯝ ꯉꯥꯎꯕ
ꯌꯦꯔꯨꯝ ꯉꯎꯕ
ꯅꯅꯤ ꯀꯩꯅꯁꯨ
ꯌꯦꯔꯨꯝ ꯍꯧꯕ ꯅꯣꯛꯣꯛꯀ ꯅꯒꯣ
ꯍꯣꯏ ꯍꯣꯏ
ꯑꯩ ꯅꯣꯛꯅꯤꯡꯗꯦ ꯅꯃꯥꯟꯅꯕ ꯀꯣꯏꯒ ꯄꯨꯜꯂꯣꯏꯗ꯭ꯔꯣ ꯅꯪꯗꯤ
ꯑꯗꯨꯝ ꯄꯨꯜꯂꯤꯗ ꯍꯣꯁꯇꯦꯜꯗ ꯂꯩꯥꯛꯕꯅꯤꯅ
ꯎꯝ ꯐꯩ ꯐꯥꯏ
ꯋꯥꯔꯤ ꯂꯩꯔ ꯑꯣꯅꯦ
ꯀꯩ ꯋꯥꯔꯤꯦ ꯂꯤ ꯂꯧꯥꯛꯑꯣꯒꯦ ꯅꯨꯄꯤ ꯀꯣꯏꯗ꯭ꯔꯣ ꯅꯪꯗꯤ
ꯑꯩꯣꯏ ꯑꯗꯨꯗ ꯅꯨꯄꯤꯒ ꯑꯃꯐꯥꯎ ꯐꯪꯕ ꯉꯝꯗ꯭ꯦ
ꯑꯁ
ꯁꯛꯊꯤꯕꯅꯤꯅꯀꯣ ꯑꯩꯈꯣꯏꯗꯤ
ꯁꯛꯊꯤꯕ ꯃꯤ ꯊꯤꯔꯁꯨ ꯐꯪꯉꯤꯗꯨꯗꯤ ꯃꯤꯈꯩ
ꯃꯤ ꯐꯪꯉꯁꯨ ꯑꯩꯗꯤ ꯐꯪꯗꯦꯅꯦ ꯅꯨꯄꯤꯁꯤꯡꯅ ꯄꯥꯝꯗꯕꯒꯤꯔꯛ ꯈꯪꯗ꯭ꯔꯦꯗ
ꯅꯨꯄꯤ ꯁꯨꯝꯕ ꯍꯩꯔꯝꯃꯔꯣꯏ ꯅꯪ ꯑꯗꯨꯒꯤꯅꯤ ꯋꯥ ꯉꯥꯡꯕ ꯍꯩꯇ꯭ꯔꯦꯕ ꯅꯨꯄꯤ ꯁꯨꯝꯕ ꯇꯝꯃꯨ ꯑꯗꯨꯗꯤ ꯐꯪꯒꯗꯕꯅꯦ
ꯐꯪꯗ꯭ꯔꯗꯤ ꯐꯪꯗ꯭ꯔꯦꯗꯅ ꯑꯗꯨꯝ ꯂꯩꯕ ꯇꯥꯔꯦꯅ
ꯏꯁꯁ ꯑꯗꯨꯝ ꯂꯩꯕꯗꯣ ꯌꯥꯔꯣꯏꯅꯦꯍ ꯅꯪꯕ
ꯅꯅ ꯀꯩꯁꯤ ꯀꯗꯅ
ꯍꯌꯦꯡꯋꯥꯏ ꯅꯪ ꯍꯟꯅꯨꯔꯀꯥꯟꯗ ꯀꯅꯥꯅ ꯌꯦꯡꯁꯤꯟꯕꯤꯗꯣꯏꯅꯣ
ꯑꯁ
ꯅꯆꯦ ꯍꯥꯏꯔꯣ ꯅꯅꯥꯎ ꯍꯥꯏꯔꯣ ꯃꯣꯏꯗꯤ ꯃꯥꯏ ꯃꯥꯏ ꯃꯇꯨ ꯃꯋꯥꯒ ꯂꯩꯃꯤꯟꯅꯔꯒ ꯃꯆꯥ ꯄꯣꯛꯇꯗꯀꯣ ꯑꯗꯨꯅ ꯍꯦ ꯃꯥ ꯅꯪꯕꯨ ꯅꯨꯡꯁꯤꯕꯤꯒꯗꯣꯏꯁꯦ ꯅꯪꯒꯤ ꯄꯥꯔꯠꯅꯔꯒꯇꯪꯅ ꯅꯨꯡꯁꯤꯕꯤꯒꯗꯣꯏꯁꯦ
ꯀꯅꯥꯅ ꯌꯦꯡꯕꯤꯗ꯭ꯔꯗꯤ ꯁꯤꯕ ꯇꯥꯔꯦꯅ ꯑꯗꯨꯗꯤ
ꯑꯗꯨꯝꯉꯥꯏꯅ ꯍꯥꯏꯒꯅꯣ ꯑꯩ ꯑꯔꯣ ꯅꯪ ꯋꯥ ꯑꯗꯨꯃꯥꯏꯅ ꯍꯥꯏꯕ ꯌꯥꯗꯦ
ꯅꯨꯄꯤ ꯅꯨꯄꯤ ꯊꯤꯕꯤꯔꯣ ꯑꯩꯒꯤ
ꯊꯤꯕꯤꯒꯦ ꯍꯟꯗꯛ ꯃꯔꯛꯁꯦ ꯁꯤꯡꯒꯜꯁꯨ ꯌꯥꯝꯗꯦꯅꯦ ꯁꯤꯡꯒꯜꯁꯨ ꯂꯩꯇ꯭ꯔꯦ ꯍꯥꯏꯕ ꯍꯟꯗꯛ ꯃꯔꯛꯁꯦ ꯂꯨꯕ ꯊꯤꯗꯣꯛ ꯑꯣꯗꯣꯁꯤꯡꯒꯥꯁꯦ
ꯎꯝ ꯂꯦ ꯂꯦ ꯅꯃꯥꯟꯅꯕꯤꯁꯤꯡꯗꯨꯁꯨ ꯐꯖ ꯐꯖꯕ ꯂꯩꯔꯕꯅꯤꯅ
ꯐꯖꯕꯗꯤ ꯂꯩꯌꯦ ꯑꯅꯤ ꯌꯨꯝ ꯄꯥꯟꯊꯣꯛꯈ꯭ꯔꯦ ꯑꯍꯨꯝ ꯄꯥꯟꯈ꯭ꯔꯦ ꯐꯖꯃꯟꯗꯅ
ꯑꯅꯤ ꯌꯨꯝ ꯄꯥꯟꯈ꯭ꯔꯦ
ꯑꯍꯨꯝ ꯄꯥꯟꯈ꯭ꯔꯦ ꯑꯍꯨꯝ
ꯑꯣ ꯑꯅꯤ ꯑꯔꯦꯝꯕ ꯑꯅꯤꯗꯣ ꯑꯩꯒꯤ ꯑꯃ ꯈꯜꯂꯣꯅꯦ
ꯑꯅꯤꯗꯣ ꯑꯃꯗꯤ ꯀꯣꯏꯔꯝꯃꯣꯏ ꯑꯃꯗꯤ ꯀꯣꯏꯔꯦ ꯅꯨꯄꯥ
ꯑꯣ ꯑꯗꯨꯗꯤ ꯑꯃꯗꯣ ꯑꯩꯒꯤ ꯇ ꯑꯩꯒꯤ ꯇꯧꯕꯤꯔꯣ
ꯑꯣꯕꯤꯔꯒꯦ
ꯅꯪꯁꯨ ꯅꯨꯄꯥ ꯀꯣꯏꯔꯝꯕꯅꯤꯗ
ꯑꯩꯩꯅ ꯑꯩꯗꯤ ꯀꯣꯏꯌꯦ
ꯑꯗꯨꯅꯦꯕ
ꯑꯩꯗꯤꯀꯣ ꯍꯌꯦ
ꯀꯣꯏꯒꯗꯝꯅꯤ ꯀꯣꯏꯒꯗꯝꯅꯤ
ꯂꯩꯁꯥꯔꯤꯉꯩꯗ ꯀꯣꯏꯗꯗꯤ ꯌꯨꯝ ꯄꯥꯜꯗꯤ ꯀꯣꯏꯕ ꯁꯨꯡꯌꯥ ꯌꯥꯔꯔꯣꯏꯗꯅ
ꯍꯣꯏ ꯑꯗꯨꯅꯦ ꯀꯣꯏꯊꯣꯛꯑꯣ ꯀꯣꯏꯊꯣꯛꯑꯣ ꯊꯥ ꯈꯨꯗꯤꯡꯒꯤ ꯅꯨꯄꯥ ꯑꯃꯃꯝ ꯑꯗꯨꯝ ꯀꯣꯏꯌꯨ
ꯑꯁ ꯂꯣꯏꯔꯦ ꯑꯗꯨꯃꯛꯇꯤ ꯍꯦꯟꯃꯟꯗ꯭ꯔꯣ ꯑꯃ ꯄꯥꯎ ꯁꯦꯟꯅꯕ ꯉꯝꯗ꯭ꯔꯤ ꯀꯥꯟꯁꯤꯗ
ꯐꯥꯀꯤ ꯇꯕꯨꯅꯤ ꯐꯥꯒꯤ
ꯅꯨꯄꯥꯅꯤꯅꯦ ꯅꯪꯁꯨ ꯑꯗꯨꯝ ꯄ꯭ꯔꯣꯄꯣꯁ ꯇꯧꯁꯤꯜꯂꯣ ꯅꯪꯅ ꯈꯔ ꯄꯦꯝꯕ ꯌꯥꯎꯔꯗꯤ
ꯑꯁ ꯐꯩ ꯇꯧꯕꯅꯤꯗ ꯑꯩꯁꯨ ꯅꯨꯄꯤ ꯇꯣꯛꯇ ꯉꯥꯏꯔꯤꯗ
ꯑꯥ ꯅꯪꯅꯇ ꯑꯣꯏꯔꯣꯃꯣꯟꯇ ꯑꯣꯏꯔꯣ
ꯃꯥꯅꯅꯤꯗ ꯑꯩꯅ ꯇꯣꯛꯄ ꯃꯥꯅ ꯀꯩꯅꯣ ꯇꯧꯕ
ꯅꯨꯄꯥ ꯑꯇꯣꯞꯄꯒꯔꯤ ꯈꯅꯕ꯭ꯔꯣ
ꯑꯗꯨꯕꯨꯗꯤ ꯇꯧꯗꯦ ꯑꯩꯅ ꯇꯣꯛꯅꯤꯡꯕꯤ ꯃꯥꯅ ꯈꯪꯗꯦꯗ ꯃꯥꯁꯦ
ꯅꯪꯒꯤ ꯆꯥꯅꯥꯗꯕ
ꯎꯝ ꯇꯣꯉꯥꯟꯕꯒꯤꯀꯣ ꯅꯍꯥꯟꯒꯤꯗꯨꯒ ꯑꯗꯨꯗꯅꯤꯅꯦ ꯑꯩꯅ ꯆꯠꯂꯨ ꯑꯩ ꯏꯅꯛꯇꯒꯤ ꯆꯠꯂꯨꯅ
ꯎꯝ ꯍꯥꯏꯗꯤ ꯑꯩ ꯀꯩꯅꯣ ꯍꯪꯒꯦꯕꯣ
ꯍꯣꯏ
ꯅꯨꯄꯥꯁꯦ ꯅꯨꯡꯁꯤꯅꯔꯦꯗꯅ
ꯍꯣꯏ
ꯑꯗꯨꯒ ꯑꯇꯣꯞꯄꯒ ꯋꯥꯔꯤ ꯁꯥꯟꯅꯝꯃꯁꯦ
ꯎꯝ
ꯑꯗꯨꯗꯣ ꯄꯥꯝꯗꯤ ꯄꯥꯝꯃꯔꯣꯏ ꯈꯪꯉꯦꯕꯀꯣ
ꯍꯣꯏ
ꯍꯥꯏꯗꯤ ꯀꯣꯏꯅꯔꯒ ꯑꯇꯣꯞꯄꯒ ꯁꯥꯟꯅꯕꯗꯗꯤ ꯅꯨꯡꯉꯥꯏꯇꯦꯗꯅ ꯑꯩꯈꯣꯏꯁꯨ ꯈꯪꯉꯦ ꯋꯥꯗ ꯑꯗꯨꯗꯦ ꯑꯗ ꯍꯥꯏꯗꯤ ꯅꯨꯡꯁꯤꯕꯗꯣ ꯍꯟꯊꯕ꯭ꯔꯥ ꯅꯣꯏꯒꯤꯅ ꯄꯨꯛꯅꯤꯡꯗꯣ ꯅꯠꯇ꯭ꯔꯒ ꯀꯃꯥꯏꯅ ꯇꯧꯒꯦ ꯍꯥꯏꯅꯤꯅ ꯅꯪꯒꯤꯨ
ꯃꯣꯏꯅ ꯆꯨꯝꯅ ꯑꯗꯨꯝ ꯇꯧꯔꯗꯤ ꯀꯩꯁꯨ ꯀꯥꯏꯗꯦ
ꯎꯝ ꯑꯦꯛꯁꯄ꯭ꯂꯦꯟ ꯇꯧꯔꯁꯨ ꯊꯥꯖꯗ꯭ꯔꯗꯤ ꯀꯃꯥꯏꯅ ꯇꯧꯔꯝꯅꯤ ꯑꯗꯨꯗꯤ
ꯑꯗꯨꯖꯤꯊ
ꯑꯗꯨꯗꯤ ꯃꯤ ꯃꯈꯥ ꯃꯈꯥ ꯄꯣꯜꯂꯑꯦ
ꯇꯧꯐꯝ ꯈꯪꯗ꯭ꯔꯦꯅ ꯑꯗꯨꯗꯤ ꯑꯗꯨꯝ ꯇꯣꯛꯄ ꯇꯥꯕ
ꯎꯝ
ꯑꯗꯨꯨꯅ ꯍꯥꯏꯕꯗꯤ ꯑꯩ ꯇꯣꯛꯑꯅꯤ
ꯅ ꯇꯅꯤ
ꯑꯗꯨꯅ ꯍꯥꯏꯕꯗꯤ ꯅꯪꯅ ꯅꯪꯅ ꯄꯤꯔꯤꯕ ꯄꯥꯎꯥꯎ ꯀꯨꯝꯁꯤꯗꯤ ꯑꯩ ꯇꯣꯛꯑꯅꯤ ꯍꯥꯏꯕ ꯑꯗꯨꯗꯤ
ꯑ ꯍꯣ
ꯅꯨꯡꯁꯤꯔꯗꯤ ꯔꯤꯖꯟꯗꯣ ꯊꯤꯔꯒ ꯂꯩꯗꯣꯏ ꯅꯠꯇ꯭ꯔꯥ
ꯍ
ꯅꯨꯡꯁꯤꯗ꯭ꯔꯗꯤ ꯑꯗꯨꯝ ꯇꯣꯛꯅꯅꯤꯡꯉꯅꯦꯕꯀꯣ
ꯎꯝ ꯑꯗꯨꯅꯤ
ꯈꯪꯉꯦ ꯈꯪꯉꯦ
ꯅꯨꯄꯥ ꯅꯨꯄꯥ ꯀꯌꯥ ꯅꯨꯡꯁꯤꯈ꯭ꯔꯒꯦ ꯅꯪ
ꯑꯍꯅꯅ ꯁꯨꯔꯦ
ꯑꯍꯨꯝ
ꯎꯝ
ꯑꯏꯅꯅꯨ
ꯅꯨꯡꯁꯤꯔꯛꯄ ꯍꯥꯏꯕꯅꯤꯅꯦ ꯅꯪꯕꯨ ꯍꯧꯖꯤꯛꯇꯤ
ꯍꯣꯏ ꯑꯩꯁꯨ ꯍꯥꯏ ꯑ ꯑꯗꯨꯅ ꯍꯪꯉꯤꯍꯦ ꯅꯪꯒꯤ ꯑꯦꯛꯁ ꯑꯍꯨꯝꯅꯤꯀꯣ
ꯑ ꯍ
ꯑꯗꯨꯒ ꯍꯟꯗꯛ ꯅꯪꯒ ꯀꯣꯏꯅꯥꯗꯨꯅ ꯃꯔꯤ
ꯃꯔꯤ ꯁꯨꯗꯣꯔꯦ ꯁꯤ ꯑꯃꯨꯛ ꯇꯣꯡꯅꯔꯗꯤꯦ ꯑꯗꯨꯗꯩꯗꯤ ꯀꯣꯏꯅꯈ꯭ꯔꯥꯃꯨ
ꯨꯃꯣꯏꯗ ꯅꯪꯁꯦ ꯐꯖꯕ ꯃꯥꯜꯂꯤꯦꯗ ꯅꯨꯄꯥ ꯌꯥꯝ ꯀꯣꯏꯔꯗꯅ